ꯍꯜꯂꯣ ꯇꯥꯕ꯭ꯔꯣ ꯑꯣ ꯎꯝ ꯕꯣꯜ ꯍꯧꯗ꯭ꯔꯤꯕ꯭ꯔꯣ ꯑꯃꯨꯛ
ꯍꯧꯔꯦꯗ ꯍꯧꯕꯗꯤ
ꯌꯦꯡꯕ ꯅꯨꯡꯉꯥꯏꯇꯕ꯭ꯔꯥ
ꯍꯤꯗꯥꯛ ꯂꯣꯛ ꯅꯨꯡꯉꯥꯏꯌꯦ ꯌꯦꯡꯕ
ꯑꯣ ꯅꯃꯥꯟꯅꯕꯁꯤꯡꯒ ꯐꯝꯃꯤꯟꯅꯕ꯭ꯔꯥ ꯅꯪ ꯕꯣꯜ ꯌꯦꯡꯕꯗꯣ
ꯍꯣꯏ
ꯑꯁ ꯐꯖꯅ ꯐꯝꯕ ꯃꯥꯜꯂꯤꯅꯦ ꯏꯆꯤꯛ ꯆꯤꯛꯏꯅꯦ ꯀꯅꯥꯒꯨꯝꯕ ꯃꯈꯣꯟꯁꯨ ꯇꯥꯗꯦꯅꯦ
ꯑꯩ ꯑꯩ ꯀꯥꯗ ꯂꯩꯔꯤ ꯂꯩꯔꯤꯅꯤ ꯍꯧꯖꯤꯛꯇꯤ
ꯑꯣ ꯑꯗꯨꯒꯤꯅꯦꯕ ꯂꯩꯃꯤꯟꯅꯔꯗꯤ ꯃꯤ ꯑꯃ ꯑꯅꯤ ꯈꯣꯟꯖꯦꯜꯇꯪꯁꯨ ꯇꯥꯕ ꯌꯥꯏꯌꯦꯕ ꯑꯗꯨ ꯁꯨꯛꯇꯥ ꯇꯥꯗꯕ ꯑꯗꯨ ꯕꯣꯜ ꯌꯦꯡ
ꯑꯗꯨꯕꯨ ꯕꯦꯛꯒ꯭ꯔꯥꯎꯟ ꯃꯈꯣꯟ ꯇꯥꯕ ꯌꯥꯗꯦ ꯍꯥꯏꯕꯒꯤ ꯑꯩ ꯀꯥꯗ ꯂꯥꯛ
ꯃꯤ ꯈꯔꯗꯤ ꯑꯗꯨꯝ ꯇꯥꯍꯜꯂꯦꯗ
ꯅꯪꯒꯤꯁꯨ ꯍꯧꯖꯤꯛ ꯇꯥꯏꯌꯦꯅꯦ ꯀꯅꯥꯅꯣ ꯀꯅꯥꯅꯣ ꯂꯥꯎꯔꯤꯗꯣ ꯍꯣꯏ
ꯑꯩꯒꯤꯗꯤ ꯎꯝ ꯁꯤ ꯑꯩ ꯁꯤ ꯑꯅꯛꯄꯥꯗꯀꯣ ꯄ꯭ꯔꯣꯒꯥꯝ ꯇꯧꯕ ꯑꯗꯨꯒꯤ ꯃꯌꯨꯖꯤꯛ ꯈꯔ ꯈꯔ ꯇꯥꯔꯛꯑꯦ ꯀꯨꯏꯔꯦ ꯉꯁꯥꯏꯅ ꯇꯧꯈ꯭ꯔꯕꯅꯦ ꯃꯣꯏ ꯍꯧꯖꯤꯛꯐꯥꯎ ꯂꯣꯏꯗ꯭ꯔꯤ ꯊꯦꯡꯉꯕꯐꯥꯎ ꯅꯍꯥꯟꯁꯨ ꯑꯗꯨꯃꯥꯏꯅ ꯊꯦꯡꯅ ꯄꯨꯡ ꯃꯥꯄꯟ ꯇꯔꯥ ꯐꯥꯎ ꯇꯧꯋꯦ ꯃꯩ ꯃꯨꯠꯈꯤꯕꯗꯒꯤ ꯇꯣꯛꯈꯤꯕꯅꯤ
ꯑꯗꯨꯝ ꯇꯧꯕꯅꯤꯗ
ꯎꯝ
ꯑꯩꯈꯣꯏꯗꯁꯨ ꯑꯗꯨꯝ ꯃꯔꯛ ꯃꯔꯛꯗ ꯑꯗꯨꯝ ꯇꯧꯏ
ꯎꯝ ꯃꯤ ꯈꯔꯗꯤ ꯕꯦꯛꯒ꯭ꯔꯥꯎꯟ ꯃꯈꯣꯟ ꯑꯗꯨꯝ ꯐꯖꯅ ꯇꯥꯍꯜꯂꯦꯗ ꯑꯗꯣ ꯀꯃꯥꯏꯅ ꯇꯧꯕꯖꯥꯠꯅꯣ ꯈꯪꯗꯦ ꯑꯦꯛꯖꯥꯝꯗꯤ ꯅꯨꯡꯉꯥꯏꯈꯤꯕ꯭ꯔꯣ ꯑꯩꯗꯤ ꯖꯤꯑꯣꯒ꯭ꯔꯥꯐꯤ ꯂꯧꯏ
ꯑꯦꯛꯖꯥꯝꯒꯤ ꯍꯣꯏ ꯅꯨꯡꯉꯥꯏꯌꯦ
ꯑꯁ ꯑꯩꯈꯣꯏꯗꯤ ꯌꯥꯝꯅ ꯀꯩꯅꯣ ꯇꯧꯋꯦꯗ ꯍꯟꯗꯛ ꯌꯥꯝ ꯏꯁꯇ꯭ꯔꯤꯛ ꯑꯣꯏꯑꯦ ꯍꯟꯗꯛꯀꯤ ꯁꯦꯃꯤꯁꯇ꯭ꯔꯒꯤꯗꯨꯗꯤ ꯆꯥꯔꯅꯤ ꯁꯣꯏꯗ꯭ꯔꯦ ꯑꯍꯥꯥꯟꯕꯒꯤꯗꯣ
ꯅꯪꯁꯦ ꯐꯤꯞ ꯁꯦꯝꯅꯤꯀꯣ
ꯍꯟꯗꯛ ꯐꯤꯞ ꯀꯥꯗꯣꯏꯅꯦ ꯍꯣꯏ ꯐꯣꯔꯒꯤꯗꯨꯗ ꯑꯁ ꯌꯥꯝ ꯅꯨꯡꯉꯥꯏꯈꯤꯗꯦ ꯐꯥꯔꯁ ꯗꯦꯗ ꯊꯥꯕꯗꯣ
ꯁꯤ ꯀꯩꯅꯣ ꯒ꯭ꯔꯦꯖꯨꯑꯦꯁꯟ ꯂꯣꯏꯔꯒ ꯀꯥꯏꯗ ꯆꯠꯀꯅꯤ ꯅꯪꯗꯤ ꯃꯈꯥ ꯇꯝꯊꯥꯗꯣꯏꯔꯣ
ꯈꯪꯗꯦ ꯒ꯭ꯔꯦꯖꯨꯑꯦꯁꯟꯒꯤꯗꯤ ꯑꯩ ꯈꯜꯂꯤꯕꯅꯦ ꯁꯤꯛꯁ ꯐꯥꯎ ꯂꯣꯏꯁꯤꯔ ꯈꯜꯂꯒ ꯑꯩꯈꯣꯏ ꯏꯆꯦꯅ ꯇꯝꯃꯗꯤ ꯑꯦꯠꯐꯥꯎ ꯇꯝꯊꯣꯛꯑꯣ ꯑꯃꯨꯛ ꯍꯥꯏꯔꯛꯄ
ꯁꯤꯛꯁ ꯐꯥꯎ ꯂꯣꯏꯔꯒ ꯃꯄꯥꯟꯗ ꯇꯝꯃꯣꯅ
ꯃꯄꯥꯟꯗ ꯑꯁ ꯈꯪꯗꯦ ꯑꯩꯗꯤ ꯑꯦꯠꯐꯥꯎ ꯇꯥꯝꯃꯣ ꯍꯥꯏꯔꯗꯤ ꯀꯣꯂꯦꯖꯕꯨꯗꯤ ꯍꯣꯡꯑꯣꯏ ꯑꯦꯠꯐꯥꯎ ꯇꯝꯃꯣ ꯍꯥꯏꯔꯗꯤ ꯑꯗꯨꯗ ꯑꯗꯨꯝ ꯑꯦꯠꯐꯥꯎ ꯂꯣꯏꯁꯤꯟꯗꯣꯏꯅꯦ ꯍꯣꯡꯂꯣꯏ ꯑꯗꯨꯒ ꯑꯦꯠ ꯐꯥꯎ ꯇꯝꯂꯅꯨ ꯍꯥꯏꯔꯗꯤ ꯁꯤꯛꯁ ꯐꯥꯎ ꯇꯝꯕ ꯂꯣꯏꯔꯒ ꯇ꯭ꯔꯦꯅꯤꯡꯒꯨꯝꯕ ꯑꯃ ꯆꯠꯄ ꯑꯩꯁꯦ ꯍꯧꯖꯤꯛ ꯃꯊꯥ ꯁꯥꯔꯦ ꯈꯟꯐꯝ ꯈꯪꯗ꯭ꯔꯦ
ꯍꯝ ꯍꯨꯝ
ꯒ꯭ꯔꯦꯖꯨꯑꯦꯁꯟ ꯂꯣꯏꯔꯦ ꯀꯔꯤ ꯒ꯭ꯔꯦꯖꯨꯑꯦꯁꯟ ꯂꯣꯏꯔꯒ ꯀꯔꯤ ꯇꯧꯁꯤꯔꯥ ꯈꯟꯕ
ꯌꯥꯝ ꯂꯩ ꯗ ꯇꯧꯅꯤꯡꯉꯥꯢ ꯅꯨꯄꯤ ꯑꯃꯒꯤꯗꯨꯗꯤ
ꯑꯁ ꯈꯪꯗꯦꯗ ꯇꯧꯅꯤꯡꯉꯥꯏꯁꯨ ꯍꯥ
ꯀꯦꯚꯤꯟ ꯀ꯭ꯔꯤꯎꯒꯨꯝꯕ ꯆꯠꯂꯣ
ꯑꯁ ꯑꯩ ꯑꯗꯨꯒꯨꯝꯕ ꯍꯩꯅꯗꯦ
ꯑꯩꯒꯤ ꯂꯥꯏꯟ ꯅꯠꯇꯦ ꯑꯗꯨ
ꯀꯔꯤ ꯇꯧꯒꯦ ꯈꯟꯕ꯭ꯔꯣ ꯅꯪꯗꯤ
ꯑꯩꯅ ꯈꯟꯕꯗꯤ ꯑꯝ ꯀꯣꯂꯦꯖꯁꯦ ꯑꯩꯠ ꯐꯥꯎ ꯇꯝꯊꯣꯛꯑꯗꯤ ꯃꯥꯁꯇꯥꯔ ꯀꯩꯀꯥ ꯇꯝꯃꯗꯤ ꯑꯣꯖꯥꯒꯤ ꯂꯥꯏꯟꯗ ꯆꯪꯅꯕ ꯑꯃꯨꯛ ꯈꯟꯕ
ꯋꯥꯅꯕꯅꯤꯍꯦ
ꯂꯦꯛꯆꯥꯔ ꯑꯣꯏꯅꯤꯡꯕ ꯑꯃꯨꯛ
ꯑꯣꯖꯥ ꯑꯣꯏꯔꯒ ꯍꯌꯦꯡ ꯅꯆꯥ ꯂꯩꯔꯗꯤ ꯑꯃꯨꯛ ꯍꯦꯟꯅ ꯋꯥꯔꯅꯤ
ꯑꯦ ꯋꯥꯔꯣꯏꯍꯦ ꯑꯗꯨꯅ ꯍꯦꯟꯅ ꯐꯔꯕꯅꯤ
ꯑꯁ ꯋꯥꯔꯅꯤ ꯋꯥꯔꯅꯤ
ꯂꯦꯛꯆꯔꯕꯨ ꯋꯥꯕ꯭ꯔꯅꯦ ꯉꯥꯏꯍꯥꯛ ꯉꯥꯏꯍꯥꯛ ꯇꯠꯄꯗꯨꯕꯨ
ꯑꯁ ꯉꯥꯏꯍꯥꯛ ꯉꯥꯏꯍꯥꯛ ꯈꯛꯇꯅꯦ ꯇꯤꯟꯅꯦ ꯂꯣꯏꯔꯦꯍꯦ ꯅꯪꯁꯨ
ꯎꯝ ꯅꯣꯡꯃꯗ ꯀ꯭ꯂꯥꯁ ꯑꯅꯤ ꯑꯍꯨꯝꯒꯗ ꯄꯨꯡ ꯑꯗꯨꯝ ꯀꯩꯅꯣ ꯇꯧꯕꯗꯨꯕꯨ
ꯑꯅꯤ ꯑꯍꯨꯝ ꯈꯛꯇ ꯑꯣꯏꯔꯣꯏꯅꯦ
ꯑꯗꯨ ꯑꯣꯏꯔꯁꯨ ꯑꯩꯗꯤ ꯑꯗꯨꯝ ꯇꯧꯅꯤꯡꯉꯦ
ꯍꯣꯏ ꯏꯟꯇꯥꯔꯦꯁ ꯂꯩꯕꯕꯨ
ꯑꯗꯨꯗ ꯆꯠꯇ꯭ꯔꯗꯤ ꯀꯗꯥꯏꯗ ꯆꯠꯂꯅꯤ
ꯌꯥꯝ ꯂꯩꯔꯤꯁꯤꯗꯤ ꯆꯠꯅꯤꯡꯉꯥꯏ
ꯑꯁ ꯑꯩꯒꯤ ꯀꯩꯅꯣ ꯆꯥꯅꯕ ꯑꯝꯇ ꯂꯩꯇꯦꯅꯦ ꯎꯝ ꯆꯠꯄꯕꯨꯗꯤ ꯌꯥꯏꯌꯦ ꯎꯝ ꯅꯨꯄꯥ ꯂꯩꯇꯦ ꯆꯠꯄꯕꯨꯗꯤ ꯌꯥꯏ ꯇ꯭ꯔꯦꯅꯤꯡꯕꯨꯗꯤ ꯌꯥꯝ ꯂꯩ ꯑꯗꯨꯕꯨ ꯀꯅꯥꯅꯣ ꯑꯃ ꯆꯪꯒꯗꯕꯗꯣ
ꯍꯣꯏ
ꯃꯤ ꯃꯀꯣꯛ ꯆꯪꯕꯗꯣ ꯌꯥꯝꯃꯦꯕ ꯑꯗꯨ ꯂꯩꯇ꯭ꯔꯗꯤ ꯆꯠꯅꯤꯡꯉꯥꯁꯨ ꯎꯄꯥꯏ ꯂꯩꯇꯦꯅꯦ
ꯌꯥꯝꯗꯕ ꯃꯐꯝꯁꯨ ꯌꯥꯎꯕꯅꯤꯗ ꯀꯩꯅꯣ ꯑꯗꯨꯝ ꯑꯩꯈꯣꯏꯅ ꯉꯝꯕ ꯆꯥꯡꯗꯁꯨ ꯌꯥꯎꯕ ꯇ꯭ꯔꯦꯅꯤꯡ ꯃꯐꯝ ꯂꯩꯕꯅꯤꯗ
ꯇꯧꯔꯗꯤ ꯐꯖꯅ ꯇꯧꯊꯣꯛꯄ ꯃꯔꯛ ꯁꯔꯛꯀꯤꯗꯤ ꯇꯧꯅꯤꯡꯗꯕ ꯇꯝꯕꯒꯨꯝ ꯇꯝꯗꯕꯒꯨꯝ ꯅꯣꯡꯁꯨ ꯇꯥꯗꯦ ꯑꯁ
ꯁꯥꯕ꯭ꯔꯣ ꯅꯣꯏꯗ
ꯁꯥꯏꯌꯦ
ꯀꯥꯡ ꯀꯥꯡ ꯌꯥꯝꯕ꯭ꯔꯣ
ꯑꯁ ꯀꯥꯡꯁꯨ ꯌꯥꯝꯃꯦ ꯁꯥꯁꯨ ꯁꯥꯏꯌꯦ
ꯑꯩꯈꯣꯏꯗꯗꯤ ꯀꯥꯡꯗꯤ ꯌꯥꯝꯃꯦ ꯑꯗꯣ ꯐꯦꯟ ꯊꯥꯕꯅꯤꯅ ꯀꯥꯡꯗꯤ ꯈꯔ ꯐꯩ
ꯎꯝ ꯑꯩꯗꯤ ꯁꯥꯁꯨ ꯁꯥꯏꯌꯦ ꯀꯥꯡꯁꯨ ꯆꯥꯡꯉꯤ ꯐꯦꯟꯖꯨ ꯊꯥꯃꯜꯂꯗꯤ ꯀꯣꯛ ꯆꯤꯛꯄꯅꯦ ꯀꯣꯛ ꯉꯥꯎꯕꯅꯦ
ꯀꯣꯛꯁꯨ ꯉꯥꯎꯋꯦ ꯁꯥꯁꯨ ꯁꯥꯕꯅꯤ
ꯑꯁ ꯑꯩꯗꯤ ꯐꯦꯟ ꯃꯃꯥꯡꯗ ꯀꯨꯏꯅ ꯂꯩꯕ ꯉꯝꯗꯦ ꯀꯣꯛ ꯉꯥꯎꯈꯠꯂꯛꯀꯅꯤ
ꯀꯩꯒꯤꯅꯣ
ꯑꯁ ꯀꯨꯏꯅ ꯂꯩꯕ ꯉꯝꯗꯦ ꯀꯣꯛ ꯉꯥꯎꯕ꯭ꯔꯥ ꯆꯤꯛꯄ꯭ꯔꯥ ꯍꯧꯔꯛꯀꯅꯤ ꯐꯦꯟꯗ ꯀꯨꯏꯅ ꯂꯩꯔꯗꯤ ꯂꯣꯛ ꯊꯨꯡꯕꯒꯨꯝꯕ ꯅꯥꯇꯣꯟ ꯐꯨꯟꯕꯒꯨꯝꯕ ꯑꯃꯨꯛ ꯍꯧꯔꯛꯒꯅꯤ
ꯍꯣꯏ ꯑꯗꯨꯗꯤ ꯇꯧꯋꯦ
ꯐꯦꯟꯁꯦ ꯑꯩꯈꯣꯏꯅ ꯐꯩꯅ ꯁꯤꯖꯤꯟꯅꯕꯩꯅꯤ ꯐꯗꯤ ꯐꯠꯇꯕꯅꯤꯗ
ꯑ ꯍꯨꯖꯤꯛꯇꯤ ꯀꯩ ꯇꯧꯔꯒ ꯂꯩ ꯍꯣꯏ
ꯑꯩꯗꯤ ꯐꯝꯃꯒ ꯂꯩꯌꯦ ꯍꯧꯖꯤꯛꯇꯤ ꯅꯣꯏꯒꯤ ꯍꯣꯁꯇꯦꯜꯗ ꯃꯤ ꯀꯌꯥ ꯂꯩꯕ꯭ꯔꯥ
ꯈꯣꯏ ꯍꯣꯁꯇꯦꯜꯁꯦ ꯃꯤ ꯌꯥꯡꯈꯩ ꯍꯦꯟꯅ ꯂꯩ
ꯌꯥꯝꯃꯦꯅꯦ
ꯌꯥꯝꯕ ꯅꯠꯇꯦꯗ ꯃꯤ ꯑꯇꯩ ꯍꯣꯁꯇꯦꯜꯗꯤ ꯆꯥꯝꯃꯒꯨꯝꯕ ꯂꯩꯌꯦꯅꯦ
ꯅ ꯃꯤ ꯌꯥꯝ ꯃꯤ ꯌꯥꯝꯕꯅ ꯂꯩꯕ ꯅꯨꯡꯉꯥꯏꯕ꯭ꯔꯥ ꯅꯠꯇ꯭ꯔꯒ ꯌꯥꯝꯗꯕꯅ ꯄꯥꯝꯕ꯭ꯔꯥ
ꯌꯥꯝꯕꯅ ꯄꯥꯝꯃꯤꯍꯦ
ꯂꯥꯡꯅꯤꯡꯕꯒꯤ ꯆꯥꯡꯗꯣ ꯑꯍ ꯍꯣꯏꯒ ꯍꯥꯏꯅꯤ
ꯐ꯭ꯔꯦꯟꯁꯨ ꯌꯥꯝ ꯂꯩꯌꯦꯅ
ꯍꯣꯏ ꯃꯤ ꯌꯥꯝꯃꯗꯤ ꯐ꯭ꯔꯦꯟꯁꯨ ꯌꯥꯝꯕꯅꯤ
ꯍꯣꯏ ꯑꯗꯨꯅꯅꯦ
ꯑꯩ ꯑꯩꯒꯤꯗꯤ ꯃꯤ ꯌꯥꯝꯃꯜꯂꯗꯤ ꯄꯥꯝꯗꯦ ꯑꯩꯗꯤ ꯃꯤ ꯌꯥꯝꯃꯜꯂꯗꯤ ꯎꯝ ꯍꯥꯏꯕꯗꯤ ꯃꯥꯒꯤ ꯌꯥꯝꯕꯒꯤ ꯂꯩꯕꯒꯤ ꯆꯥꯡꯗꯣ ꯂꯩꯕꯅꯤ ꯌꯥꯝꯃꯜꯂꯗꯤ ꯃꯐꯝ ꯃꯔꯥꯡ ꯈꯪꯗꯦꯕ ꯍꯥꯏꯕꯗꯤ ꯂꯥꯏꯔꯤꯛ ꯄꯥꯕꯒꯨꯝꯕꯗ ꯂꯥꯏꯔꯤꯛ ꯇꯥꯛꯄꯒꯨꯝꯕꯗ ꯌꯥꯝ ꯀꯩꯅꯣ ꯇꯧꯕꯅꯦ
ꯍꯥꯥꯟꯅꯗꯤ ꯍꯣꯁꯇꯦꯜ ꯂꯩꯔꯝꯕ꯭ꯔꯣ ꯅꯪ
ꯑꯩ ꯍꯣꯁꯇꯦꯜ ꯂꯩꯇꯦꯗ
ꯎꯝ ꯍꯧꯖꯤꯛꯁꯨ ꯗꯨꯝ ꯔꯦꯟꯇ ꯂꯩꯕ
ꯎꯝ ꯍꯥꯏ ꯁ꯭ꯀꯨꯜꯗꯗꯤ ꯍꯣꯁꯇꯦꯜ ꯑꯗꯨꯝ ꯂꯩꯔꯛꯑꯦ
ꯑꯣ
ꯍꯥꯏ ꯁ꯭ꯀꯨꯜꯗꯁꯨ ꯑꯩꯈꯣꯏ ꯍꯥꯟꯅ ꯂꯩꯔꯝꯕꯗꯗꯤ ꯃꯤ ꯌꯥꯝ ꯂꯩꯌꯦ ꯑꯗꯨ ꯀꯨꯏꯔꯛꯑꯒ ꯃꯊꯪ ꯃꯊꯪ ꯑꯁꯨꯝ ꯆꯠꯈ꯭ꯔꯕ
ꯑꯗꯨꯗꯒꯤꯗꯤ ꯃꯤ ꯑꯃꯨꯛ ꯃꯤ ꯑꯃꯨꯛ ꯀꯩꯅꯣ ꯌꯥꯝꯗ꯭ꯔꯗꯤ ꯅꯨꯡꯉꯥꯏꯇꯕꯁꯨ ꯂꯩꯕꯅꯤ ꯌꯥꯝꯁꯨ ꯌꯥꯝꯗꯕ ꯌꯥꯝꯅꯁꯨ ꯌꯥꯝꯃꯟꯗꯕ ꯑꯃꯨꯛ ꯃꯤ ꯌꯥꯝꯗ꯭ꯔꯗꯤ ꯏꯀꯥꯏꯕꯁꯨ ꯑꯃꯨꯛ ꯂꯩꯕꯅꯤ
ꯍꯣꯏ ꯑꯗꯨꯃꯥꯏꯅ ꯇꯧꯕꯅꯤ
ꯂꯥꯏꯔꯤꯛ ꯄꯥꯕꯒꯨꯝꯕꯗꯁꯨ ꯀꯣꯏꯁꯟ ꯍꯪꯂꯛꯄꯗꯣ ꯃꯤ ꯃꯃꯤꯡ ꯗꯥꯏꯔꯦꯛ ꯗꯥꯏꯔꯦꯛ ꯄꯜꯂꯒ ꯑꯟꯁꯔ ꯍꯥꯏꯔꯛꯑꯣꯅ ꯀꯣꯏꯁꯟ ꯍꯪꯕꯗꯣ ꯑꯗꯨꯃꯥꯏꯅ
ꯍꯣꯏ
ꯑꯁ ꯑꯩꯈꯣꯏ ꯍꯣꯁꯇꯦꯜ ꯂꯩꯕ ꯃꯇꯝꯗꯗꯤ ꯅꯤꯡꯊꯝ ꯊꯥꯗꯗꯅꯀꯣ
ꯍꯣꯏ
ꯍꯧꯒꯠꯂꯣ ꯍꯥꯏꯕ ꯃꯇꯝꯗ ꯕꯦꯜꯗꯣ ꯈꯤꯉꯅꯤꯕ ꯑꯗꯨꯗ ꯍꯧꯒꯠꯂꯣꯏ ꯑꯩꯈꯣꯏꯗꯤ ꯑꯗꯨꯝ ꯇꯨꯝꯔꯒ ꯂꯩꯒꯅꯤ ꯋꯥꯔꯗꯦꯟꯅ ꯆꯪꯂꯉꯛꯑ ꯒ ꯊꯣꯡ ꯊꯤꯟꯗ꯭ꯔꯤꯈꯐꯥꯎ ꯍꯧꯒꯠꯇ꯭ꯔꯤꯕꯅꯦ ꯑꯩꯈꯣꯏꯗꯤ
ꯆꯩꯗꯕ꯭ꯔꯣ
ꯆꯩꯌꯦ ꯕꯦꯜ ꯕꯦꯜꯈꯤꯡꯉꯤꯗꯣ ꯅꯅꯥꯗꯣ ꯅꯅꯥꯁꯤꯡꯗꯣ ꯇꯥꯗꯕ꯭ꯔꯥ ꯊꯣꯡꯗ ꯊꯤꯜꯕ ꯂꯥꯛꯑꯅꯤ ꯊꯣꯡ ꯍꯥꯡꯉꯅꯤ ꯊꯣꯡ ꯍꯥꯡꯉꯀꯥꯟꯗ ꯃꯤ ꯈꯔꯗꯤ ꯑꯃꯨꯛ ꯋꯥꯆꯞ ꯇꯧꯅꯤꯡꯉꯦ ꯆꯠꯈ꯭ꯔꯁꯨ ꯃꯤ ꯈꯔꯥꯗꯤ ꯑꯃꯨꯛ ꯇꯨꯝꯕ ꯂꯩꯍꯧꯒꯅꯦꯕ ꯑꯗꯨꯁꯤꯡꯗꯣ ꯕꯀꯦꯠ ꯃꯛ ꯇꯧꯔꯥ ꯏꯁꯤꯡ ꯄꯥꯏꯔꯒ ꯑꯃꯨꯛ ꯈꯤꯛꯄꯅꯦ ꯃꯃꯥꯏꯗꯨꯗ
ꯅꯨꯪꯉꯥꯏꯔꯤꯅꯦ ꯑꯗꯨꯗꯤ
ꯍꯣꯏ ꯅꯨꯡꯉꯥꯏꯕꯅꯦ ꯑꯦ ꯏꯁꯤꯡ ꯒ ꯈꯤꯛꯄꯅꯦ ꯃꯥꯏꯗ ꯃꯈꯨꯠ ꯏꯪꯕꯗꯨꯅ ꯃꯥꯏꯗꯒ ꯇꯧꯔꯅ ꯑꯁ ꯍꯣꯁꯇꯦꯜ ꯂꯩꯕꯗꯨꯁꯨ ꯑꯩꯈꯣꯏ ꯌꯥꯝ ꯀꯩꯅꯣ ꯇꯧꯕꯅꯤ ꯇꯨꯃꯤꯟꯅꯕ ꯗ ꯐꯃꯨꯡꯗꯒꯤ ꯇꯥꯕꯁꯨ ꯂꯩꯕꯅꯤ ꯑꯣꯊꯔꯒ
ꯍꯣꯏ ꯑꯗꯨꯒꯨꯝꯕ ꯑꯦꯛꯁꯄꯤꯔꯤꯌꯦꯟꯁ ꯃꯌꯥꯝ ꯇꯧꯕꯅꯦ
ꯑꯩꯈꯣꯏꯒꯤ ꯏꯃꯥꯟꯅꯕꯤ ꯏꯕꯥꯅꯤ ꯑꯩꯒ ꯊꯪꯅꯔꯒ ꯇꯨꯝꯕꯗꯣ
ꯍꯣꯏ
ꯃꯥꯗꯣ ꯉꯟꯅꯁꯨ ꯇꯨꯝꯈꯤꯕꯅꯦꯕ ꯃꯥꯗꯣ ꯃꯁꯝꯁꯨ ꯁꯥꯡꯉꯦꯕ ꯃꯁꯝꯁꯨ ꯊꯥꯗꯔꯒ ꯇꯨꯝꯕ ꯑꯗꯨ ꯅꯨꯃꯤꯠꯇ ꯃꯥꯗꯣ ꯃꯇꯥꯏꯗ ꯊꯪꯔꯒ ꯑꯣꯟꯊꯔꯒ ꯐꯃꯨꯡꯗꯒꯤ ꯕꯨꯗꯨꯞ ꯇꯥꯒꯤꯕꯥ ꯑꯗꯨꯒꯥ